ꯇꯥꯕ꯭ꯔꯣ
ꯇꯥꯏꯌꯦ ꯑꯩꯁꯨ ꯉꯥꯏꯍꯥꯛ ꯀꯩꯅꯣ ꯇꯧꯔꯨꯔꯦ ꯑ ꯉꯁꯥꯏ ꯖꯦꯔꯣꯛꯁꯦ ꯀꯥꯞꯄ ꯍꯜꯂꯛꯑ ꯀꯥꯟꯁꯤꯗ ꯂꯝꯕꯤꯗꯅꯦ ꯅꯣꯡ ꯈꯤꯇꯪꯅꯉꯛꯇꯅ ꯈꯔ ꯈꯔ ꯈꯔꯕꯧꯛ ꯆꯣꯠꯂꯦ ꯑꯩꯁꯨ ꯍꯧꯖꯤꯛꯄꯨꯗꯤ ꯈꯪꯗ꯭ꯔꯤ ꯍꯣꯔꯦꯟꯁꯦ ꯃꯝꯁꯤꯜꯂꯛꯄꯗ ꯑꯃꯨꯛ ꯂꯣꯛ ꯀ ꯈꯔ ꯆꯦꯜꯂꯛꯇꯣꯏꯔꯥ ꯈꯪꯗꯦ ꯍꯧꯖꯤ ꯐꯥꯎꯕꯗꯤ ꯀꯩꯁꯨ ꯍꯛꯆꯥꯡ ꯈꯤꯇꯪꯗꯤ ꯆꯣꯠꯈ꯭ꯔꯦ ꯀꯩꯗꯧꯔꯝꯃꯤꯅꯣ ꯇꯥꯇꯣꯟꯗꯦ
ꯑꯩꯔꯣ ꯑꯩꯁꯨꯦ ꯃꯣꯏ ꯊꯕꯛ ꯁꯨꯍꯠꯂꯛꯄꯒꯤ ꯆꯥꯡ ꯛ ꯂꯣꯜꯂꯝꯕꯅꯤ ꯂꯣꯏꯔꯦ ꯑꯃꯨꯛ ꯐꯝꯃꯤ
ꯆꯪꯉꯥꯡꯂꯣ ꯁꯉꯧꯂꯣ ꯂꯣꯜꯂꯤꯕ
ꯎꯝ ꯆꯉ ꯆꯉꯥꯡ ꯑꯣꯏꯅ ꯇꯧꯔꯦ ꯅꯨꯡꯊꯤꯜꯅꯤꯅ
ꯒ꯭ꯂꯥꯁ ꯆꯝ ꯍꯦꯜꯂꯝꯃꯣ ꯊꯛꯄ ꯂꯥꯛꯑꯒꯦ
ꯈꯥꯕꯅꯦ ꯅꯪꯒꯤꯗꯃꯛꯇ ꯆꯥꯅꯕꯗꯤ ꯀꯩꯅꯣ ꯕꯤꯁꯀꯨꯠ ꯑꯣꯏꯅ ꯇꯧꯔꯒꯦꯅ
ꯑꯣ ꯐꯔꯦ ꯑꯗꯨꯗꯥ ꯂꯥ ꯗ ꯑꯩꯅ ꯂꯝꯕꯤꯗ ꯀꯦꯂꯤ ꯆꯅꯥꯒ ꯁꯤꯡꯖꯨꯕꯗ ꯌꯥꯎꯔꯛꯑꯒꯦ ꯃꯍꯧꯁꯥꯒꯤ ꯄꯨꯟꯁꯤꯗꯣ ꯅꯤꯡꯁꯤꯡꯉꯑꯦ
ꯑꯁ ꯆꯥꯛ ꯈ ꯈꯔ ꯂꯥꯝꯗꯉꯥꯏꯁꯤꯗ ꯑꯃꯨꯛ ꯄꯟꯖꯜꯂꯛꯑꯦ ꯅꯪ ꯂꯩꯔꯛꯇꯕ ꯁꯨꯡꯌꯥ ꯌꯥꯔꯣꯏ ꯅꯪ ꯍꯣꯔꯦꯟ ꯀꯥꯎꯔꯤ ꯀꯀꯥ ꯍꯥꯏꯕ ꯌꯥꯔꯣꯏꯀꯣ
ꯃꯥꯅꯦ ꯀꯦꯂꯤꯆꯅꯥꯗ ꯀꯦꯕꯇꯣ ꯏꯈꯣꯛ ꯃꯅꯥꯒ ꯑꯩ ꯊꯣꯏꯗ꯭ꯔꯤꯡꯒ ꯁꯨꯔ ꯊꯥꯛꯄꯤꯗꯣꯏꯅꯦ ꯑꯗꯨꯒ ꯁꯤꯡꯖꯨꯗꯨꯅ ꯀꯩꯅꯣꯅ ꯈꯟ ꯅꯝꯃꯟꯂꯛꯑꯒꯦ ꯑꯩꯈꯣꯏ ꯁꯣꯝꯗ ꯌꯣꯟꯐꯝ ꯑꯃ ꯂꯩꯕ ꯍꯥꯎꯕ ꯑꯃ ꯊꯝꯕꯧꯅ ꯈꯟ ꯑꯃ ꯂꯥꯛꯑꯒꯦ
ꯌꯥꯏꯌꯦ ꯇꯨꯅꯤꯡꯈꯣꯛꯇꯨꯗꯤꯅꯦ ꯊꯥꯛꯇ꯭ꯔꯁꯨ ꯑꯩꯈꯣꯏꯗ ꯍꯧꯔꯤ ꯑꯩ ꯒꯝꯂꯥꯗ ꯍꯦꯛꯇ ꯍꯦꯛꯑꯒ ꯆꯥꯔꯗꯕꯅꯦ ꯅꯤꯡꯈꯣꯛ ꯌꯥꯎꯗꯕꯁ ꯃꯣꯔꯣꯛꯇꯣ ꯅꯪꯒꯤ ꯇꯣꯉꯥꯟꯅꯅꯦ ꯍꯣꯔꯦꯟ ꯅꯣꯏꯁꯟꯖꯤ ꯍꯥꯠ ꯊꯥꯛꯄꯗꯤ ꯊꯥꯛꯍꯜꯂꯣ ꯑꯗꯨꯒ ꯍꯣꯔꯦꯟ ꯂꯧ ꯊꯣꯛꯒꯅ ꯍꯟ ꯂꯁꯤꯟꯁꯦꯕ ꯑꯩ ꯑꯗꯨ ꯃꯣꯔꯣꯛꯇ ꯆꯥꯗꯕꯅꯤꯅ ꯃꯣꯔꯣꯛ ꯆꯥꯕꯁꯨ ꯉꯝꯗꯦ ꯍꯥꯏꯕ ꯄꯨꯛ ꯍꯦꯠꯇ ꯁꯧꯒꯠꯂꯦ ꯍꯥꯏꯕ ꯆꯥꯛꯈꯥꯎ ꯁꯣꯛꯄꯩ ꯑꯣꯏꯗꯣꯏꯅꯦ
ꯍꯣꯏ ꯑꯩ ꯃꯤꯅꯤꯠ ꯀꯨꯟꯃꯨꯛ ꯂꯩꯔꯀꯥꯟꯗ ꯍꯥꯏꯗꯣꯔꯛꯀꯦ ꯍꯥꯏꯕꯤ ꯁꯤꯗ ꯍꯦꯛ ꯌꯧꯕꯒ ꯑꯗꯨꯝ ꯗ꯭ꯔꯦꯁ ꯈꯤꯇꯪ ꯍꯣꯡꯈꯤꯒꯦ ꯅꯣꯡ ꯆꯨꯕꯒꯤ ꯈꯤꯇꯪ ꯆꯣꯠꯂꯛꯄꯗꯨꯒ ꯑꯗꯨ ꯀꯩꯅꯣꯁꯨ ꯇꯧꯏ ꯑꯗꯨꯒ ꯑꯩꯒꯤ ꯀꯩꯅꯣꯁꯨ ꯇꯧꯔꯤꯃꯤ ꯑꯩꯒꯤ ꯒꯥꯔꯤꯗꯣ ꯏꯟꯖꯤꯜ ꯑꯣꯏꯒꯤꯗꯣ ꯆꯥꯡ ꯑꯃꯝꯇ ꯌꯦꯡꯒꯦ ꯇꯧꯕꯕꯨ ꯍꯥꯏꯕꯗꯤ ꯃꯥꯒꯤ ꯏꯟꯖꯦꯜ ꯑꯣꯏꯒꯤ ꯂꯩꯊꯣꯛꯅꯕꯗꯣ ꯐꯖ ꯅꯞꯁꯜ ꯂꯩꯈ꯭ꯔꯦ ꯑꯗꯨ ꯄ꯭ꯂꯥꯁꯇꯅ ꯀꯩꯅꯣꯝ ꯂꯩꯣꯛꯍꯟꯗ꯭ꯔꯒꯗꯤ ꯋꯥꯛꯁꯣꯞꯁꯤ ꯆꯪꯉꯒ ꯍꯥꯏꯕꯗꯤ ꯏꯟꯖꯦꯜ ꯑꯣꯏꯜꯗꯣ ꯀꯌꯥꯝ ꯂꯣꯏꯗ ꯋꯥꯠꯂꯤꯕ꯭ꯔꯥ ꯀꯨꯏꯗꯤ ꯀꯨꯏꯔꯦꯕ ꯊꯥ ꯑꯃ ꯍꯦꯜꯂꯛꯈ꯭ꯔꯕꯅꯦꯕ ꯑꯗꯣ ꯑꯩꯅ ꯆꯦꯛ ꯇꯧꯗ꯭ꯔꯒꯗꯤ ꯑꯃꯨꯛ ꯏꯟꯖꯤꯟꯗ ꯕꯦꯔꯥ ꯀꯥꯔꯛꯇꯣꯏꯕ ꯑꯃꯨꯛ ꯑꯃꯛ ꯏꯟꯖꯦꯜ ꯑꯣꯏ ꯆꯦꯛ ꯇꯧꯗ꯭ꯔꯒꯗꯤ ꯊꯧꯔꯤꯁꯤꯒ ꯍꯥꯏꯔꯒꯗꯤ ꯅꯠꯇ꯭ꯔꯥ
ꯇꯧꯗꯕ ꯌꯥꯗꯦ ꯏꯟꯖꯤꯟ ꯑꯣꯏꯗꯤꯅꯦ ꯃꯣꯏꯒꯤ ꯃꯣꯏ ꯋꯔꯥꯛꯛꯁꯣꯞꯇꯣ ꯍꯪꯉꯨꯕ ꯊꯥ ꯀꯌꯥ ꯂꯩꯔꯒ ꯁꯤꯜꯂꯣ ꯍꯥꯏꯅꯣ ꯀꯃꯥꯏꯅ ꯇꯧꯕꯅꯣꯅ ꯃꯣꯏꯗ ꯍꯪꯉꯨꯕ ꯃꯃꯨꯠ ꯇꯥꯅ ꯏꯟꯖꯤꯟ ꯑꯣꯏꯗꯨ ꯍꯦꯛ ꯀꯩꯅꯣ ꯇꯧꯕ ꯃꯇꯝꯗ ꯒꯥꯔꯤꯗꯨ ꯕꯦꯔꯥ ꯀꯥꯔꯛꯀꯗꯣꯏꯅꯦꯕ ꯑꯗꯩ ꯒꯥꯔꯤ ꯃꯈꯣꯟꯁꯨ ꯊꯣꯛꯄꯅꯦꯕ
ꯃꯥꯟ ꯃꯥꯟꯅꯦ ꯑꯗꯒꯤ ꯑ ꯏ ꯖꯤꯜ ꯑꯣꯢꯜꯁꯦ ꯍꯣꯏ ꯌꯥꯝꯅ ꯊꯧꯅꯕ ꯒꯥꯔꯤ ꯌꯥꯝ ꯊꯧꯅꯕ ꯂꯝꯁꯥꯡ ꯌꯥꯝ ꯆꯠꯄ ꯑꯣꯏꯇꯥꯔꯗꯤ ꯊꯥ ꯑꯃꯃꯨꯛꯇꯪ ꯂꯩꯔꯒ ꯊꯥꯔꯇꯤ ꯗꯦꯖꯃꯨꯛꯇ ꯁꯤꯟꯇꯣꯛ ꯍꯥꯏꯔꯦ ꯑꯗꯨꯒ ꯄꯥꯛꯅ ꯊꯧꯅꯗꯕ ꯑꯣꯏꯔꯒꯗꯤ ꯊꯥ ꯑꯅꯤ ꯑꯗꯨꯝ ꯊꯝ ꯌꯥꯕꯅꯦ ꯑꯅꯤ ꯑꯍꯨꯝꯕ ꯑꯗꯨꯝ ꯊꯧꯕ ꯑꯣꯔ ꯊꯧꯗꯕꯒꯤ ꯃꯈꯥ ꯄꯣꯜꯂꯦ ꯊꯝꯕ ꯊꯝꯗꯕ ꯀꯨꯏꯅ ꯆꯠꯄ ꯆꯠꯇꯕꯁꯦ
ꯃꯥꯅꯦ ꯃꯥꯅꯤ ꯑꯗꯣ ꯀꯩꯅꯣ ꯇꯧꯔꯣ ꯋꯔꯥꯛꯁꯣꯞꯇ ꯐꯖꯅ ꯄꯨꯔꯣ ꯑꯗꯨꯒꯅꯦ ꯅꯪ ꯂꯩꯊꯣꯛꯄ ꯌꯥꯗꯕꯗꯣ ꯅꯪꯅ ꯇꯧꯔꯒ ꯂꯩꯊꯣꯛꯎꯅꯣꯕ ꯑꯃꯨꯛ ꯇꯦꯛꯈꯤ ꯈꯣꯠꯈꯤ ꯇꯧꯔꯗꯤ ꯑꯃꯨꯛ ꯑꯗꯨꯒꯨꯝ ꯁꯤꯟꯅꯅꯦꯕ ꯅꯪ ꯑꯗꯨꯗꯨꯅ ꯋꯔꯥꯛꯁꯣꯞꯇ ꯄꯨꯔꯒ ꯃꯣꯏꯗ ꯇꯧꯔꯒ ꯃꯣꯏꯗꯤ ꯃꯣꯏꯗꯤ ꯃꯁꯥꯒꯤ ꯍꯩꯖꯔꯕꯅꯤꯅꯗꯤ ꯈꯨꯠꯁꯨ ꯈꯨꯠꯂꯥꯏꯒꯤ ꯃꯇꯤꯛ ꯆꯥꯅ ꯂꯩꯔꯕꯅꯤꯅ ꯃꯣꯏꯗ ꯁꯦꯝꯍꯟꯕꯅ ꯍꯩꯌꯦꯕ ꯍꯩꯄꯥꯃꯨꯛ ꯁꯤꯡꯉꯨꯅꯨ ꯅꯪꯅ
ꯑꯗꯨꯅꯦ ꯒꯥꯔꯤꯒꯤ ꯃꯔꯝ ꯑꯩꯅ ꯈꯪꯉꯦ ꯑꯩꯅ ꯀꯌꯥ ꯀꯣꯠꯂꯣꯏꯗꯕꯁꯦ ꯑꯗꯒꯤ ꯃꯩꯂꯛꯇ꯭ꯔꯤꯛꯀꯤ ꯃꯔꯝ ꯁꯤꯖꯤꯃꯗꯤ ꯀꯌꯥ ꯈꯨꯠꯂꯣꯏꯗ꯭ꯔꯦ ꯑꯗꯣ ꯑꯦꯂꯦꯛꯇ꯭ꯔꯤꯛꯀꯤ ꯁꯨꯝ ꯕꯂꯞ ꯕꯂꯞꯀꯤ ꯅꯠꯇꯕ ꯋꯌꯥꯔꯤꯡꯒꯤ ꯌꯥꯕ ꯌꯥꯗꯕꯁꯤꯗ ꯑꯣ ꯅꯪꯁꯨ ꯑꯦꯂꯦꯛꯇ꯭ꯔꯤꯛꯀꯤ ꯄꯣꯠꯁꯦ ꯑꯗꯨꯝ ꯍꯩꯒꯟꯕ꯭ꯔꯥ ꯍꯩꯒꯟꯗꯕ꯭ꯔ
ꯍꯩꯒꯟꯗꯦꯌꯦ ꯑꯩ ꯑꯗꯨꯒꯤ ꯋꯥꯔꯤ ꯑꯃ ꯂꯩ ꯄꯕꯤꯒꯅꯦ ꯉꯁꯤ ꯑꯩꯅ ꯍꯥꯟꯅ ꯑꯩꯁꯦ ꯏꯂꯦꯛꯇ꯭ꯔꯤꯀꯦꯜ ꯀꯩꯅꯣ ꯗꯨꯀꯥꯟ ꯇꯧꯔꯝꯃꯤꯗꯅꯀꯣ ꯃꯩꯒꯤ ꯑꯗꯩꯗꯅꯦ ꯃꯤꯅ ꯍꯥꯏꯗꯣꯏꯅꯦꯕ ꯑꯩꯈꯣꯏꯒꯤ ꯑꯦꯛꯁꯇꯦꯟꯁꯟ ꯀꯣꯠꯁꯦ ꯃꯁꯥꯒꯤ ꯑꯣꯏꯅ ꯑꯥꯗꯒꯤ ꯁꯥꯔꯒ ꯑꯗꯨꯝ ꯔꯦꯗꯤꯃꯦꯗ ꯑꯣꯏꯅ ꯂꯥꯛꯆꯩꯗꯅꯀꯣ ꯃꯄꯥꯟ ꯃꯄꯥꯟ ꯂꯝꯗꯒꯤ ꯑꯗꯨꯁꯨꯛꯅꯠ ꯅꯠꯇꯕꯤꯗ ꯀꯅꯥꯒꯨꯝꯕ ꯈꯔꯅ ꯑꯩꯈꯣꯏꯒꯤ ꯋꯦꯌꯥꯔꯁꯦ ꯑꯐꯕ ꯍꯥꯞꯅꯤꯡꯕ ꯀꯥꯡꯒꯅ ꯋꯦꯌꯔꯁꯦ ꯇꯣꯉꯥꯟꯅ ꯂꯩꯖꯔꯒ ꯑꯗꯒꯤ ꯁ꯭ꯋꯤꯁ ꯁꯣꯀꯦꯠ ꯃꯌꯥꯝ ꯑꯃ ꯇꯣꯉꯥꯟ ꯇꯣꯉꯥꯟꯅ ꯂꯩꯔꯒ ꯕꯣꯛꯁ ꯑꯣꯏꯅ ꯆꯜꯂꯀꯥꯟꯗ ꯑꯩꯈꯣꯏꯒꯤ ꯋꯦꯌꯔꯒꯁꯦ ꯈꯔ ꯁꯥꯡꯂꯞꯅ ꯑꯦꯛꯁꯇꯦꯟꯁꯟ ꯀꯣꯗ ꯑꯣꯏꯗꯣꯏꯅꯤꯅ ꯃꯣꯏꯒꯤ ꯑꯄꯥꯝꯕ ꯃꯑꯣꯡꯗꯀꯣ ꯈꯔ ꯁꯥꯡꯂꯞꯅ ꯂꯩꯔꯒ ꯃꯤꯇꯔ ꯃꯉꯥ ꯈꯪꯗꯦ ꯇꯔꯥ ꯈꯪꯗꯦ ꯑꯗꯨꯗꯤ ꯃꯥꯏꯅ ꯑꯩꯒꯤ ꯑꯄꯥꯝꯕꯅꯤ ꯃꯥꯒꯤ ꯗꯔꯀꯥꯔꯒꯤ ꯃꯇꯨꯡ ꯏꯟꯅꯀꯣ ꯑꯗꯨꯏꯗꯣ ꯑꯝꯇ ꯄꯥꯟꯕꯤꯌꯣꯅ ꯍꯥꯏꯗꯣꯏꯅꯦꯕ ꯈꯔ ꯑꯩꯉꯣꯟꯗ ꯑꯗ ꯑꯩꯅ ꯍꯥꯏꯗꯅ ꯑꯩꯗꯤ ꯄꯥꯔꯠ ꯈꯛꯇꯪ ꯌꯣꯟꯕꯅꯤ ꯑꯗꯨꯗꯨꯅ ꯃꯆꯥ ꯈꯛꯇꯪ ꯌꯣꯟꯕꯅꯤ ꯑꯩꯗꯤ ꯁꯦꯝꯕ ꯁꯥꯕꯗꯤ ꯍꯩꯗꯤ ꯌꯥꯔꯦ ꯃꯩꯒꯤ ꯄꯣꯠ ꯌꯣꯜꯂꯒ ꯁꯦꯝꯕ ꯍꯩꯇꯕ ꯍꯥꯏꯅꯅꯦ ꯑꯁꯅꯉꯣꯟꯗ ꯅꯛꯅꯗꯣꯏꯅꯦꯕ ꯅꯣꯛꯅꯤꯡꯉꯦ ꯑꯗꯣ ꯍꯧꯖꯤꯛ ꯅꯤꯡꯁꯤꯡꯉꯛꯏꯕ ꯗꯨꯀꯥꯟ ꯐꯝꯗ꯭ꯔꯀꯥꯟꯁꯤꯗ
ꯅꯠꯇꯕꯤꯗ ꯐꯥꯔꯃꯥꯁꯤꯒꯤ ꯍꯤꯗꯥꯛ ꯃꯌꯥꯝ ꯌꯣꯟꯕ ꯂꯩꯕꯗꯣ
ꯎꯝ ꯃꯥꯅꯦ ꯑꯗꯨꯒ ꯑꯣꯏꯗꯣꯏꯁꯦ ꯃꯤ ꯍꯥ ꯄꯤꯗ ꯑꯩꯅꯦ ꯑꯩꯅ ꯑꯣꯏꯗꯣꯏꯁꯦ
ꯍꯣꯏ ꯗꯣꯛꯇꯔꯒꯤ ꯑꯩꯈꯣꯏ ꯃꯅꯤꯄꯨꯔ ꯐꯤꯂꯝꯗ ꯂꯥꯁꯇ ꯀꯩꯅꯣꯝ ꯍꯥꯏꯕꯗꯣ ꯑꯣꯄꯔꯦꯁꯟ ꯇꯧꯔꯨꯔꯀꯥꯟꯗ ꯑꯗꯨꯅꯦ ꯍꯧꯖꯤꯛ ꯊꯕꯛ ꯁꯨꯕ ꯃꯤ ꯀꯌꯥ ꯂꯥꯛꯀꯦ ꯄꯨꯟꯅ ꯉꯁꯤꯗꯤ
ꯃꯣꯏꯃꯗꯤ ꯏ ꯂꯥꯏ ꯉꯔꯥꯡꯗꯤ ꯑꯃ ꯂꯥꯛꯇꯦ ꯉꯔꯥꯡꯗꯤ ꯑꯍꯨꯝ ꯂꯥꯛꯑꯦ
ꯎꯝ
ꯑꯩꯁꯦ ꯉꯗꯤ ꯑꯆꯥꯄꯣꯠ ꯑꯃꯐꯥꯎ ꯍꯧꯗ꯭ꯔꯦ ꯑꯣꯗꯥꯗ ꯃꯁꯥ ꯅꯨꯡꯉꯥꯏꯇꯕ ꯃꯥꯜꯂꯦꯕꯀꯣ ꯅꯣꯡꯊꯤ ꯅꯣꯡ ꯃꯪꯕꯒ ꯇꯧꯕꯁꯤꯗ ꯃꯁꯥꯅ ꯊꯤꯟꯗꯣꯛꯄ ꯃꯥꯜꯂꯦꯕ ꯊꯕꯛ ꯊꯥꯕꯛꯇꯨꯅ ꯁꯨꯝ ꯍꯦꯟꯅ ꯍꯦꯟꯅ ꯁꯨꯝ ꯇꯧꯔꯛꯄꯒꯤ ꯅꯨꯡꯊꯤꯟ ꯊꯣꯡꯉꯀꯥꯟꯗꯗꯤ ꯃꯤꯑꯣꯏꯕꯁꯦ ꯂꯣꯏꯅꯃꯛ ꯊꯤꯟꯗꯣꯛꯄꯅꯤ ꯑꯅꯥ ꯑꯌꯦꯛ ꯂꯩꯕ ꯃꯌꯥꯝꯁꯦ ꯑꯗꯨꯒꯤ ꯃꯁꯥꯗꯣ ꯅꯨꯡꯉꯥꯏꯇ꯭ꯔ ꯃꯥꯜꯂꯦ ꯆꯥꯛꯄ ꯍꯧꯕꯒꯤ ꯀꯩꯅꯣ ꯎꯗꯦ ꯃꯃꯤ ꯇꯥꯗꯦ ꯍꯌꯦꯡꯉꯗꯤ ꯍꯧꯗꯧ ꯃꯥꯜꯂꯦ
ꯎꯝ ꯑꯩꯁꯨ ꯉꯔꯥꯡ ꯅꯍꯥꯟꯗꯒꯤ ꯉꯔꯥꯡꯒ ꯉꯁꯥꯏ ꯈꯔ ꯇꯧꯔꯝꯃꯦ ꯅꯣꯡꯁꯤꯒꯤ ꯋꯦꯗꯔꯁꯤꯅꯔ ꯈꯪꯗꯦꯕ ꯈ꯭ꯋꯥꯡꯁꯦ ꯅꯥꯕꯗꯧꯅ ꯍꯣꯏ ꯋꯦꯔ ꯍꯦꯟꯕꯩ ꯌꯧꯔꯅꯦ ꯑꯗꯨꯁꯨ ꯌꯥꯝ ꯊꯤꯟꯗꯣꯛ ꯄꯥꯏꯇꯥꯔꯦ
ꯑꯩꯁꯨ ꯇꯧꯔꯤꯅꯦ ꯍꯧꯖꯤꯛ ꯑꯩꯁꯨ ꯍꯧꯖꯤꯛꯁꯦ ꯑꯩꯅ ꯑꯩꯒꯤ ꯀꯩꯅꯣꯗ ꯎ ꯏꯁꯤꯡ ꯍꯥꯄꯛꯄꯒꯤ ꯃꯥꯒꯤ ꯕꯣꯇꯜꯗꯣ ꯑꯆꯧ ꯑꯆꯧꯕꯗꯣ ꯃꯟꯖꯜꯂꯛꯄꯁꯤꯡꯗꯣ ꯑꯩꯈꯣꯏꯅ ꯃꯥꯒꯤ ꯃꯇꯣꯟꯒꯤ ꯀꯩꯅꯣꯁꯦ ꯃꯇꯣꯟ ꯋꯥꯏꯗꯨꯗ ꯑꯩꯈꯣꯏꯅ ꯊꯥꯡ ꯑꯊꯧꯕ ꯑꯃ ꯇꯧꯔꯒ ꯂꯦꯟꯊꯠꯂꯒ ꯂꯩꯕꯥꯛ ꯀꯀꯥ ꯍꯥꯞꯆꯤꯜꯂꯒ ꯊꯔꯣ ꯊꯥꯕ ꯌꯥꯏꯑꯕꯀꯣ ꯑꯗꯨ ꯑꯩꯅ ꯊꯔꯣ ꯄꯥꯝꯕꯤꯁꯦ ꯊꯔꯣ ꯄꯥꯝꯕꯤꯁꯦ ꯄꯨꯂꯞꯅ ꯇꯔꯨꯛꯂ ꯀꯩꯅꯣ ꯁꯨꯕꯅꯤꯅ ꯄꯥꯇ꯭ꯔꯁꯦ ꯑꯗꯨꯗ ꯀꯩꯅꯣ ꯇꯧꯕ ꯏꯁꯪ ꯑꯩꯈꯣꯏꯒꯤ ꯃꯇꯣꯝꯕꯤ ꯏꯁꯪꯁꯦ ꯃꯌꯥꯝ ꯁꯧꯖꯜꯂꯛꯑꯦꯕ ꯁꯧꯒꯠꯂꯛꯑꯦꯕꯀꯣ ꯊꯔꯣ ꯃꯈꯣꯡꯗꯨꯗ ꯑꯗꯨꯗ ꯑꯩꯅ ꯏꯁꯪ ꯂꯧꯊꯣꯛꯄꯒꯤ ꯀꯩꯅꯣ ꯇꯧꯕ ꯀꯣꯜꯂꯒ ꯀꯣꯜꯂꯒ ꯍꯥꯏ ꯍꯥꯏꯔꯦꯀꯣ ꯐꯝꯃ ꯂꯧꯊꯣꯛꯇ꯭ꯔꯦꯕ ꯑꯩꯅ ꯀꯣꯜꯂꯒ ꯑꯣꯏꯅ ꯇꯧꯔꯒ ꯊꯔꯣꯒꯤ ꯃꯈꯣꯡꯗꯒꯤ ꯁꯨꯝ ꯐꯠꯇ ꯍꯥꯎꯊꯤ ꯀꯩꯀꯥ ꯏꯁꯪ ꯀꯩꯀꯥ ꯁꯨꯝ ꯂꯧꯊꯣꯛꯄ ꯍꯥꯏꯔ ꯀꯩꯁꯨ ꯀꯨꯏꯅ ꯇꯧꯕ ꯅꯠꯇꯦꯕ ꯈ꯭ꯋꯥꯡꯁꯦ ꯈꯨꯅꯥ ꯑꯃ ꯇꯧꯕꯅꯤ ꯅꯪ ꯈꯪꯗ ꯇꯣꯏꯅꯤ ꯈ꯭ꯋꯥꯡ ꯅꯥꯕꯒꯤꯁꯤꯗꯤ ꯑꯩꯗꯤ ꯍꯥꯟꯅꯩ ꯅꯥꯔꯛꯑ ꯑꯗꯨꯅꯅꯦ ꯉꯁꯤꯅ ꯈꯔ ꯍꯦꯟꯖꯜꯂꯤ ꯈꯔ ꯋꯥꯠꯂꯤ ꯑꯗꯨꯝ ꯈꯪꯅꯔꯕ ꯑꯁ ꯈꯪꯗꯦ ꯇꯧꯔꯤꯁꯦ ꯑꯗꯣ ꯑꯩ ꯅꯍꯥꯟꯁꯦ ꯑꯩꯈꯣꯏꯇꯥꯅ ꯍꯤꯗꯝ ꯂꯩꯕꯤꯔꯛꯄꯅꯤ ꯈ꯭ꯋꯥꯡ ꯅꯥꯕꯒꯤ ꯇꯩꯅꯅꯕꯅꯤꯅ ꯇꯩꯔꯤꯉꯩ ꯐꯩ ꯇꯩꯗ꯭ꯔꯀꯥꯟꯗꯨꯗ ꯀꯩꯁꯨ ꯐꯠꯇꯦꯕ ꯁꯤ ꯃꯣꯏꯅ ꯑꯗꯨ ꯅꯣꯡꯃꯗ ꯑꯍꯨꯝ ꯃꯔꯤꯔꯛ ꯇꯩꯌꯨ ꯍꯥꯏ ꯑꯗꯣ ꯑꯍꯨꯝ ꯃꯔꯤꯁꯨ ꯇꯩꯌꯨ ꯍꯥꯏꯕꯗꯤ ꯑꯗꯨꯝ ꯀꯥꯎꯕꯁꯨ ꯀꯥꯎꯋꯦ ꯍꯥꯏꯕ ꯑꯗꯨꯅ ꯇꯧꯔꯤꯁꯦ ꯖꯣꯇꯣꯟꯁꯨ ꯋꯥꯠꯄ ꯑꯩꯅꯁꯨ ꯈꯔ
ꯑꯗꯨ ꯈꯔ ꯈꯔ ꯑꯗꯨ ꯈꯔ ꯈꯔ ꯑꯗꯨꯝ ꯇꯩꯕꯤꯌꯣ ꯃꯤꯅ ꯍꯥꯏꯕ ꯃꯇꯝꯝꯗꯗꯤ ꯑꯗꯨꯒ ꯀꯩꯅꯣꯁꯨ ꯇꯧꯕ ꯊꯔꯣ ꯄꯜꯂꯒ ꯊꯔꯣꯁꯦ ꯄꯨꯀꯤꯗ ꯍꯧꯕꯗꯗꯤ ꯃꯅꯥꯁꯦ ꯍꯦꯛꯇ ꯄꯥꯛꯁꯟꯅ ꯄꯥꯛꯅꯒ ꯑꯗꯨꯝ ꯃꯌꯥꯝ ꯁꯟꯇꯣꯛꯍꯧꯋꯗꯅ ꯑꯗꯨꯒꯒ ꯃꯥ ꯑꯄꯤꯛꯄꯗꯥꯔꯁꯦ ꯄꯤꯛꯅ ꯍꯧꯋꯏꯗꯣ ꯃꯥ ꯃꯥꯒꯤ ꯍꯧꯔꯨꯕ ꯖꯒꯥꯗꯨꯒꯤ ꯃꯇꯨꯡ ꯏꯟꯅ ꯃꯥꯁꯦ ꯆꯥꯎꯕ ꯄꯤꯛꯄ ꯁꯟꯇꯣꯛꯄ ꯑꯗꯨꯃꯥꯏꯅ ꯃꯈꯥ ꯄꯣꯟꯖꯥꯜꯂꯣ
ꯃꯥꯅꯦ ꯑꯗꯨꯒꯤꯅꯦ ꯑꯩ ꯑꯩꯅ ꯊꯥꯔꯤꯁꯤꯁꯤꯅꯦ ꯖꯦꯅꯤꯝꯁꯀꯤ ꯃꯣꯏꯒꯤ ꯅꯨꯣꯗꯤ ꯑꯣꯏꯅ ꯃꯣꯏꯒꯤ ꯂꯩꯔꯝꯕ ꯃꯣꯏꯒꯤ ꯅꯨꯄꯥ ꯃꯌꯥꯝꯒꯤ ꯍꯣꯁꯇꯦꯜꯗꯣ ꯑꯗꯨꯒꯤꯗꯣ ꯃꯣꯏ ꯄꯨꯈ꯭ꯔꯤ ꯑꯃ ꯂꯩꯕ ꯃꯣꯏ ꯍꯣꯁꯇꯦꯜ ꯃꯃꯥꯡꯗ ꯑꯗꯨꯒꯤ ꯄꯨꯈ꯭ꯔꯤꯗꯨꯗ ꯍꯧꯕ ꯊꯧꯔꯣꯅꯦꯕ ꯑꯗ ꯃꯥꯅ ꯀꯩꯅꯣ ꯑꯩꯈꯣꯏꯗ ꯂꯥꯛꯀꯥꯟꯗꯅꯦ ꯃꯥꯅ ꯊꯔꯣ ꯊꯔꯣ ꯍꯧꯋꯤ ꯈꯣꯠꯂꯤꯦ ꯍꯥꯏꯕꯗ ꯑꯩꯅ ꯑꯁ ꯌꯥꯝ ꯊꯥꯅꯤꯡꯉꯦ ꯍꯥꯏꯕꯗ ꯃꯥꯅ ꯄꯨꯕꯤꯔꯛꯄꯅꯤ ꯃꯥꯗꯩ ꯊꯥꯒꯅ ꯃꯣꯏ ꯑꯥꯗꯗꯤ ꯌꯥꯝ ꯆꯥꯎꯅ ꯆꯥꯎꯅ ꯁꯥꯠꯂꯦꯕ ꯑꯗꯨꯒ ꯑꯩꯒꯤ ꯒꯝꯂꯥꯁꯤꯗ ꯁꯥꯕꯗꯗꯤ ꯑꯗꯨꯝ ꯁꯥꯏꯖꯇ ꯄꯤꯛꯊꯔꯒ ꯅꯅꯨꯡꯃꯗꯤ ꯌꯥꯝ ꯅꯨꯡꯁꯤꯀꯣ ꯌꯦꯡꯕꯗ ꯑꯗꯨ ꯌꯥꯝ ꯄꯤꯛꯅꯗꯤ ꯁꯥꯠꯂꯦ ꯉꯁꯤ ꯑꯍꯨꯝ ꯁꯥꯠꯂꯦ ꯒꯝꯂꯥ ꯑꯃꯃꯝꯗ ꯃꯣꯏ ꯑꯍꯨꯝ ꯁꯥꯠꯂꯦ ꯉꯁꯤ ꯃꯣꯏꯁꯨ ꯅꯨꯃꯤꯠ ꯍꯨꯝꯅꯤ ꯍꯨꯝꯅꯤ ꯁꯥꯠꯂꯦ ꯑꯗꯨꯒ ꯑꯗꯨꯝ ꯈꯣꯏꯗꯥ ꯄ ꯅꯨꯃꯤꯅꯤꯠ ꯍꯨꯝꯅꯤ ꯁꯥꯠꯂꯝꯃꯒ
ꯑꯩꯏꯒꯤ ꯂꯩ ꯊꯥꯅꯤꯡꯉꯤꯕ ꯃꯅꯥ ꯃꯁꯤꯡ ꯊꯥꯅꯤꯡꯉꯤꯕꯒ ꯍꯥꯏꯔꯗꯤ ꯅꯣꯏꯒꯤ ꯂꯝꯒꯗ ꯁ ꯂꯝꯆꯥꯎ ꯑꯣꯏꯅꯒ ꯌꯥꯝ ꯆꯥꯎꯅꯒ ꯂꯩꯔꯃꯗꯤ ꯅꯣꯏ ꯅ ꯅꯤꯡ ꯊꯪꯖꯔꯦ
ꯃꯥꯅꯤ
ꯀꯩꯅꯣꯗꯤ ꯇꯧꯕ꯭ꯔꯣꯗꯣ ꯅꯣꯏꯒꯤꯁꯦ ꯑꯩꯗꯤ ꯈꯪꯗ꯭ꯔꯦ ꯍꯥꯏꯕꯗꯤ ꯁꯨꯝ ꯑꯍꯟꯁꯤꯡꯒꯤ ꯄꯥꯕꯨꯡ ꯍꯣꯏ ꯀꯩꯅꯣꯣꯏ ꯃꯇꯝꯗ ꯑꯗꯨꯝ ꯂꯧ ꯂꯧ ꯊꯝꯃꯝꯕ ꯂꯧ ꯂꯩꯇꯕ꯭ꯔꯣ ꯍꯥꯏꯕꯗꯤꯕꯁꯤ ꯆꯁꯤꯡ ꯑꯗꯨꯝ ꯋꯥꯠꯂꯒ ꯁꯥꯔꯛꯄ꯭ꯔꯥ ꯀꯃꯥꯏ ꯇꯧꯒꯦ
ꯐꯧ ꯑꯩꯈꯣꯏꯒꯤ ꯍꯥꯟꯅ ꯂꯧ ꯂꯩꯔꯝꯃꯦ ꯑꯗꯨꯅ ꯐꯧ ꯑꯗꯨꯝ ꯆꯍꯤ ꯈꯨꯗꯤꯡꯒꯤ ꯀꯥꯔꯛꯑꯦ ꯑꯗꯨꯗꯨꯅ ꯑꯗꯨꯝ ꯑꯩꯈꯣꯏꯒꯤ ꯀꯣꯠꯇ ꯍꯥꯞꯄ ꯀꯥꯟꯗ ꯑꯩꯈꯣꯏꯒꯤ ꯗꯔꯀꯥꯔ ꯂꯩꯕꯗ ꯂꯩꯕꯁꯤꯡꯗ ꯁꯨꯝ ꯑꯩꯈꯣꯏꯅ ꯕꯣꯔꯥꯗ ꯍꯥꯞꯄꯒ ꯃꯤꯟꯗ ꯇꯧꯔ ꯇꯛꯑ ꯇꯛꯑꯖꯥꯔꯛꯑꯦ ꯆꯦꯡꯗꯤ ꯁꯨꯃꯥꯡ ꯋꯥꯠꯂꯛꯇꯦ
ꯍꯧꯖꯤꯛꯁꯨ ꯑꯗꯨꯝ ꯀꯥꯔꯛꯏꯕꯣ ꯂꯩꯔꯤꯕꯔꯤꯕ꯭ꯔꯣ ꯅ
ꯍꯧꯖꯤꯛꯇꯤ ꯂꯩꯇ꯭ꯔꯤꯗ ꯌꯥꯝ ꯀꯨꯏꯌꯦꯗ ꯎꯝ ꯃꯗꯨꯒꯤ ꯁꯣꯛꯇꯣ ꯀꯔꯝ ꯀꯥꯟꯅ ꯑꯣꯏꯔꯝꯒꯅꯤ ꯑ ꯂꯤꯁꯤꯡ ꯑꯃꯒ ꯆꯃꯥꯄꯜ ꯃꯧꯗ꯭ꯔꯥꯒ ꯃꯉꯥ ꯑꯗꯨ ꯑꯣꯏꯗꯣꯏꯅꯤ ꯑꯩꯅ ꯑꯣꯄꯔꯦꯁꯟ ꯇꯧꯕ ꯆꯠꯄꯒꯤ ꯑꯩꯅ ꯑꯣꯄꯔꯦꯁꯟ ꯇꯧꯕ ꯆꯠꯄꯒꯤ ꯄꯩꯥ ꯄꯩꯁꯥ ꯅꯨꯡꯁꯥ ꯈꯔ ꯋꯥꯠꯂꯦꯅ ꯑꯗꯨꯃꯥꯏꯅ ꯇꯧꯕꯒꯤ ꯑꯗꯨꯏꯗ ꯌꯣꯟꯈꯤꯕꯅꯦꯕ ꯑꯩꯅ ꯂꯤꯁꯤꯡ ꯑꯃꯒ ꯆꯃꯥꯄꯟ ꯃꯧꯗ꯭ꯔꯥ ꯇꯔꯨꯛꯇ ꯑꯩ ꯑꯣꯄꯔꯦꯁꯟ ꯇꯧꯕꯅꯦꯕ ꯒꯨꯍꯥꯇꯤ ꯆꯠꯂꯒ ꯑꯗꯨꯏꯗꯨꯒꯤ ꯅꯪꯅꯕꯒꯤ ꯌꯣꯟꯈꯤꯕꯅꯦ ꯅꯦ ꯂꯝꯐꯦꯟꯗ ꯂꯩꯔꯝꯕ ꯂꯧꯅꯦꯕ ꯍꯧꯖꯤꯛꯀ ꯂꯩꯌꯥꯝꯅꯗꯤ ꯐꯗꯧꯅꯦ
ꯑꯣ ꯑꯩꯈꯣꯏꯁꯨꯅꯦ ꯂꯧ ꯑꯣꯏꯅꯗꯤ ꯂꯩꯔꯝꯗꯦ ꯑꯁꯨꯝ ꯑꯩꯈꯣꯏꯕ ꯍꯣꯏꯅ ꯃꯤꯅ ꯕꯟꯗꯣꯞ ꯊꯝꯃꯛꯈꯤꯕ ꯑꯗꯨꯃꯥꯏꯅ ꯊꯝꯃꯛꯄꯁꯦ ꯃꯤꯅ ꯂꯧꯁꯥꯟ ꯑꯣꯏꯅ ꯀꯥꯔꯛꯄ ꯑꯃ ꯇꯧꯔꯝꯃꯦ ꯑꯗꯣ ꯑꯩꯅ ꯈꯪꯉꯛꯄ ꯑꯩꯅ ꯑꯩꯅ ꯀꯩ ꯀ꯭ꯂꯥꯁ ꯇꯝꯃꯛꯄꯗꯣ ꯑꯩꯈꯣꯏꯒꯤ ꯃꯉꯥ ꯇꯔꯨꯛ ꯃꯉꯥ ꯁꯨꯕ ꯀꯩ ꯍꯥꯏ ꯂꯩꯗꯅ ꯑꯩꯈꯣꯏ ꯒꯚꯔꯃꯦꯟ ꯁ꯭ꯀꯨꯜꯒꯤ ꯊꯥꯏꯅꯒꯤꯗꯤ ꯑ ꯑꯅꯤ ꯁꯕ ꯑꯍꯨꯝ ꯁꯨꯕ ꯇꯧꯕꯗꯗꯒꯤ ꯃꯉꯥ ꯁꯨꯕ ꯑꯗꯨꯋꯥꯏ ꯀꯥꯔꯛꯄ ꯑꯗꯨꯋꯥꯏꯐꯥꯎꯗꯤꯤ ꯐꯧꯕꯣꯠꯁꯦ ꯌꯥꯝꯗꯤꯤ ꯊꯤꯜꯂꯛꯇꯦ ꯇꯔꯥꯒꯨꯝꯕ ꯅꯤꯄꯜꯒꯨꯝꯕꯁꯦ ꯊꯤꯜꯂꯛꯑꯝꯃꯦ ꯑꯗꯨꯗꯒꯤ ꯍꯧꯖꯤꯛ ꯁ ꯇꯦꯟ ꯊꯤꯜꯂꯛꯀꯗ꯭ꯔꯦ ꯑꯗꯨꯒ ꯆꯠꯅꯩ ꯄꯨꯅꯩꯅꯔꯒ ꯃꯔꯤ ꯅꯥꯈꯩ ꯁꯦꯡꯗꯕꯤꯗ ꯑꯗꯨꯝ ꯂꯣꯏꯁꯤꯟꯈ꯭ꯔꯦ ꯒ꯭ꯌꯥꯃꯦꯟ ꯇꯥꯗꯕꯤꯗ
ꯎꯝ
ꯑꯗꯨꯕꯨ ꯂꯧ ꯌꯩꯕ ꯍꯥꯏꯔꯒꯅꯦ ꯋꯥ ꯅꯨꯡꯉꯥꯏꯅꯤꯀꯣ ꯋꯥꯁꯨ ꯋꯥꯕꯅꯤ ꯅꯨꯡꯁꯨ ꯅꯨꯡꯉꯥꯏꯕꯅꯤ ꯑ ꯑꯁ ꯋꯥꯕ ꯈꯨꯗꯥꯥꯛ ꯈꯣꯡꯕꯒꯤ ꯍꯨꯃꯥꯏ ꯍꯨꯝꯕꯒꯤ ꯈꯨꯋꯥꯗꯨꯗꯤ ꯂꯩꯇ꯭ꯔꯦ ꯑꯗꯣ ꯁꯨꯝ ꯎꯈꯤꯕ ꯃꯤꯅꯗꯤ ꯋꯥꯗꯕ ꯖꯥꯠꯅꯤꯗ ꯑꯩꯈꯣꯏꯅ ꯅꯣꯡ ꯐꯥꯗꯣꯛ ꯇꯧꯕꯅꯤꯅ ꯋꯥꯕ ꯌꯥꯝ
ꯃꯥꯅꯤ ꯃꯥꯅꯤ ꯑꯗꯨꯅꯤ ꯀꯩꯅꯣꯅ ꯅꯨꯗꯤꯅ ꯃꯣꯏꯒꯤ ꯀꯩꯅꯣ ꯃꯣꯏꯒꯤꯁꯨ ꯑꯗꯨꯝ ꯃꯣꯏ ꯗꯣꯛꯇꯔ ꯇꯝꯕꯁꯤꯡꯒꯤꯁꯨ ꯃꯣꯏꯒꯤ ꯃꯔꯛꯇ ꯍꯣꯏ ꯃꯣꯏꯒꯤꯗꯤ ꯌꯥꯝ ꯌꯥꯝꯅ ꯀꯩꯅꯣ ꯇꯧꯈ꯭ꯔꯦ ꯀꯣꯔꯣꯅꯥꯒꯤ ꯃꯇꯥꯡꯗꯁꯨ ꯤ ꯌꯥꯝ ꯁꯥꯡꯅ ꯐꯪꯈ꯭ꯔꯦꯕ ꯑꯗꯨꯀꯥꯟꯗ ꯃꯥꯁ ꯃꯌꯨꯝꯗ ꯂꯩꯀꯥꯟꯗ ꯃꯥꯁꯦ ꯃꯣꯏꯒꯤ ꯃꯣꯏꯒꯤꯗꯤ ꯂꯧꯎꯕꯁꯤꯅ ꯃꯣꯏꯒꯤꯗꯤ ꯀꯩꯅꯣꯅꯤꯗꯅ ꯃꯔꯨꯣꯏꯕ ꯁꯤꯟꯐꯝ ꯑꯣꯏꯗꯅ ꯍꯥꯏꯗ ꯂꯧꯕꯨꯛꯇꯒꯤ ꯑꯩꯈꯣꯏꯒꯤ ꯑꯩꯈꯣꯏꯒꯤ ꯐꯧ ꯐꯧ ꯑꯍꯥꯝꯕ ꯍꯨꯟꯈ꯭ꯔꯀꯥꯟꯗ ꯃꯆꯥ ꯃꯆꯥ ꯃꯌꯥꯝꯗꯣ ꯑꯃꯨꯛ ꯐꯣꯏꯔꯒ ꯂꯧꯍꯣꯟ ꯍꯥꯏꯕ ꯃꯃꯤꯡꯁꯦ ꯀꯥꯎꯔꯤꯕ ꯑꯩꯅ ꯂꯧꯍꯣꯟꯗꯣ ꯇꯧꯔꯒ ꯃꯣꯏ ꯊꯥꯡꯉꯒ ꯑꯩꯈꯣꯏꯒꯤ ꯋꯥ ꯑꯃꯗ ꯀꯤꯕꯀꯣ ꯅꯥꯀꯟ ꯅꯥꯀꯟ ꯂꯧꯍꯣꯟꯁꯦ ꯃꯌꯥꯝ ꯃꯌꯥꯝ ꯍꯥꯞꯄꯒꯁꯦ ꯑꯗꯨꯒꯗ ꯊꯥꯡꯕꯗꯣ ꯃꯥꯅ ꯚꯤꯗꯤꯑꯣꯅ ꯑꯃ ꯊꯥꯔꯛꯑꯦꯕ ꯃꯥꯅ ꯊꯥꯡꯕꯗꯣ ꯑꯩꯅ ꯎꯕꯗꯣ ꯑꯩꯅ ꯑꯣꯏꯅ ꯋꯥꯏ ꯀꯩꯗꯧꯔꯒꯦ ꯁꯤ ꯌꯥꯝ ꯋꯥꯔꯝꯒꯅꯤꯀꯣ ꯃꯣꯏꯁꯦꯅ
ꯎꯝ ꯑꯗꯣ ꯆ ꯂꯣꯜꯂꯤ ꯍꯥꯏꯕꯗꯣ ꯂꯣꯟꯕ ꯂꯣꯏꯊꯣꯛꯑꯃꯣ ꯑꯩ ꯂꯥꯛꯑꯗꯣꯏꯅꯤꯀꯣ
ꯍꯣꯏ ꯍꯣꯏ ꯍꯣꯏ ꯂꯥꯛꯑꯣ ꯂꯥꯛꯑꯣ ꯎꯝ
ꯐꯔꯦ ꯑꯗꯨ ꯑꯃꯨꯛ ꯊꯝꯃꯒꯦ ꯑꯃꯨꯛ ꯐꯥꯎꯅꯔꯁꯤ
ꯎꯝ